ꯇꯥꯔꯕꯣ ꯇꯥꯔꯕꯣ ꯇꯥꯔꯕꯣ ꯇꯥꯔꯦ ꯇꯔꯦ
ꯇꯥꯔꯦ ꯇꯥꯔꯦ
ꯎꯝ꯫
ꯁꯤꯒꯤ ꯀꯩꯅꯣꯖꯦ ꯍꯥꯞꯆꯜꯂꯨꯕꯗꯒꯤ ꯌꯥꯝ ꯇꯣꯜꯂꯦꯅꯦ ꯃꯄꯥꯟꯗꯒ ꯃꯨꯛ ꯇꯥꯟꯊꯣꯛ꯫
ꯎꯝ꯫ ꯎꯝ ꯑꯝꯇ ꯍꯊꯣꯛꯄꯤꯔꯛꯑꯦ ꯄꯨꯈꯤꯝꯄꯥꯟꯗ ꯃꯨꯛ ꯌꯧꯔꯦ꯫ ꯂꯩꯕꯝ ꯂꯩꯁꯜꯂꯛꯇ꯭ꯔꯦꯅꯦ꯫
ꯉꯥ ꯃꯁꯤꯡ ꯊꯤꯗꯣꯏ ꯃꯉꯥꯏꯔꯦ꯫ ꯑꯈꯣꯏ ꯄꯨꯈꯤꯗꯣ ꯉꯥ ꯀꯌꯥ ꯂꯩꯔꯤꯒꯦ ꯌꯦꯡꯉꯣ ꯃꯁꯤꯡ ꯊꯤꯌꯨ ꯆꯣꯡꯉꯛꯄ ꯆꯣꯡꯉꯛꯄꯗꯣ꯫
ꯉꯥ ꯑꯃꯗ ꯂꯨꯄꯥ ꯀꯌꯥ ꯄꯤꯒꯦ ꯍꯥꯏꯅꯣ꯫
ꯃꯁꯤꯡ ꯊꯤꯕꯒꯤꯔꯣ?
ꯑꯪ꯫
ꯑ ꯅꯪꯒꯤꯗꯨꯗꯤ ꯅꯣꯛꯐꯗꯦꯒꯤ ꯑ ꯂꯋꯥꯏꯒꯤ ꯀꯩꯅꯣꯅ ꯏꯝꯐꯥꯟ ꯀꯥꯔꯛꯑꯒ꯫ ꯂꯣꯏꯃꯛ ꯕꯤꯜꯗꯤꯡ ꯂꯣꯏ ꯌꯦꯡꯊꯣꯛꯑꯒ ꯕꯤꯜꯗꯤꯡ ꯌꯦꯡꯕꯒꯤ ꯂꯨꯄꯥ ꯀꯌꯥ ꯕꯤꯜ ꯕꯤꯜꯗꯤꯡ ꯑꯃ ꯌꯦꯡꯕꯗ ꯂꯨꯄꯥ ꯇꯔꯥ ꯇꯔꯥ ꯌꯦꯡꯉꯦ ꯍꯥꯏ ꯕꯤꯜꯗꯤꯡ ꯇꯔꯥ ꯈꯛꯇꯪ ꯌꯦꯡꯉꯦ ꯄꯩꯁꯥ ꯄꯤꯔꯒ ꯀꯌꯥ ꯄꯪꯉꯤꯅꯣ ꯑꯩꯅꯗꯤ ꯀꯨꯟꯊ꯭ꯔꯥ ꯌꯦꯡꯊꯣꯛꯑꯒ ꯍꯥꯏꯕ꯫
ꯌꯥꯔꯦꯁꯦ ꯀꯣꯔꯤꯌꯥꯒꯤ ꯀꯣꯔꯤꯌꯥ꯫ ꯀꯔꯤꯕꯥ ꯑꯩꯅ ꯍꯧꯖꯤꯛ ꯍꯥꯏꯒꯦ ꯇꯧꯔꯝꯕꯗꯨꯕꯨ ꯑꯣ ꯕꯣꯏꯁ ꯑꯣꯕꯔ ꯐ꯭ꯂꯥꯋꯔ꯫ ꯍꯣꯏ ꯕꯣꯏꯁ ꯑꯣꯐ ꯐ꯭ꯂꯥꯋꯔꯗꯣ ꯅꯪ ꯀꯔꯝꯕꯅ ꯏꯄꯥꯝ ꯄꯥꯝꯃꯤ?
ꯑꯩꯗꯤ ꯖꯤꯌꯨ ꯁꯝꯕꯦ꯫
ꯑꯗꯨ ꯅꯨꯄꯥꯗꯣ ꯃꯆꯥꯒ ꯂꯩꯈ꯭ꯔꯦ ꯍꯥꯏꯕ ꯊꯥꯏꯅ ꯃꯥꯗꯣ ꯃꯥꯒꯤ ꯏꯁꯀꯦꯟꯗꯜ ꯑꯃ ꯊꯣꯛꯈꯤꯕꯅꯦꯕ꯫ ꯀꯔꯤꯕꯥ ꯃꯥꯏꯗꯣ? ꯅꯨꯄꯤ ꯑꯃꯗ ꯑꯦꯄ꯭ꯌꯨꯁ ꯇꯧꯋꯦ ꯍꯥꯏꯕ꯭ꯔꯥ ꯀꯩꯅꯣ ꯑꯇꯨꯒꯤ ꯊꯣꯛꯈꯤꯕꯅꯦ ꯑꯗꯒꯤ ꯃꯥꯁꯦ ꯐꯥꯎꯕꯒ ꯂꯣꯏ ꯍꯟꯗꯔꯨꯔꯕꯅꯦꯕ
ꯎꯝ
ꯑꯁ ꯑꯗꯣ ꯀꯩꯅꯣꯁꯨ ꯅꯨꯡꯗꯤ ꯅꯨꯡꯉꯥꯏꯕꯅꯦꯍꯦ ꯁ꯭ꯇꯦꯌꯔꯋꯦ ꯇꯨ ꯍꯦꯚꯦꯟꯒꯤ ꯑꯟ ꯑ ꯑꯅꯤꯗꯣ ꯑꯉꯥꯡ ꯑꯣꯏꯀꯥꯟꯒꯤ ꯑꯅꯤꯅ ꯀꯨꯝꯕ ꯑꯃ ꯂꯩꯒꯤꯕꯗꯣ ꯇ꯭ꯔꯤ ꯑꯣꯐ ꯐꯦꯕꯟ ꯍꯥꯏꯕ꯭ꯔꯣ ꯑꯗꯨꯅ ꯏꯍꯥꯟ ꯍꯥꯟꯕꯅꯦ ꯀꯣꯔꯤꯌꯥꯒꯤ ꯌꯦꯡꯕꯗꯣ
ꯑꯗꯨꯒꯤ ꯍꯦꯔꯣꯅꯤꯗꯨꯒ ꯒꯨꯖꯨꯝꯄꯤꯌꯣꯒ ꯃꯇꯩ ꯃꯅꯥꯎ ꯑꯣꯏꯔ ꯃꯥꯜꯂꯤꯅꯦ
ꯅꯠꯇꯦꯍꯦ ꯒꯨꯖꯨꯝꯄꯤꯌꯣ ꯂꯨꯍꯣꯡꯗ꯭ꯔꯤ ꯑꯧꯖꯤꯛꯀꯤ ꯅꯨꯄꯤꯗꯨꯒꯅꯦ ꯑꯗꯨꯏ ꯅꯨꯄꯤꯗꯨꯕꯨꯗꯤ ꯃꯆꯥ ꯄꯣꯛꯈ꯭ꯔꯝꯅꯦ ꯑꯅꯤ ꯁꯨꯒ꯭ꯔꯕꯅꯦꯕ
ꯎꯝ
ꯑꯟ ꯑꯗꯨꯒꯤ ꯅꯨꯄꯤꯗꯨꯅ ꯑ ꯃꯥꯒꯤ ꯅꯨꯄꯥꯗꯣ ꯀꯌꯥ ꯐꯥꯎꯕꯗꯤ ꯑꯣꯏꯗꯕꯅꯦ ꯅꯪ ꯈꯪꯉꯔꯣꯏ ꯑꯅꯧꯕ ꯑ ꯀ꯭ꯂꯤꯑꯝ ꯀꯩꯁꯨ ꯌꯥꯝ ꯀꯨꯝꯗꯕꯅꯦꯕ ꯂꯤꯃꯤꯟꯍꯣꯗꯤ ꯂꯨꯍꯣꯡꯗ꯭ꯔꯤ ꯑꯁ ꯑꯗꯣ ꯊꯥꯏꯅꯗꯤ ꯄꯪꯉꯤꯀꯥꯟꯗ ꯄꯪꯌꯦꯡ ꯌꯦꯡꯒꯤꯕ ꯋꯥꯅꯤꯗ ꯍꯧꯖꯤꯛꯀ ꯌꯦꯡꯉꯗꯤ ꯌꯥꯝ ꯌꯦꯡꯅꯤꯡꯗꯤꯌꯦ ꯒꯨꯝꯖꯥꯟꯗꯤꯗꯣ ꯊꯤꯄꯣꯡ ꯈꯨꯂꯥꯎꯗꯨꯕꯨ ꯀꯩꯅꯣꯕ ꯑꯦꯛꯇ ꯅꯝꯖꯜꯂꯦꯃꯤ ꯐꯨꯠꯅꯤꯡꯉꯦꯏꯕ ꯍꯦꯔꯣꯏꯟꯅꯤ ꯀꯥꯏꯅ ꯑꯗꯨꯕꯨ ꯁꯥꯔꯤꯅꯦꯅ ꯑꯗꯨ ꯅꯨꯡꯕꯨꯗꯤ ꯅꯨꯡꯉꯥꯏꯒꯤꯕꯅꯦ
ꯅꯨꯉꯥꯏꯃꯦ ꯍꯩꯅꯧꯖꯤꯅ ꯉꯥꯅꯨ ꯃꯀꯣꯟꯗ ꯂꯣꯏ ꯇꯥꯥꯁꯜ ꯂꯩꯔꯦ
ꯉꯥꯅꯨꯖꯨ ꯃꯌꯥꯡ ꯀꯪꯇ꯭ꯔꯤ ꯀꯪꯇ꯭ꯔꯤ ꯀꯪꯉꯦ ꯍꯥꯏꯕ ꯀꯪꯗ꯭ꯔꯣ
ꯀꯪꯉꯦ ꯍꯥꯞꯇꯤ ꯍꯥꯞꯄꯤꯗꯅ
ꯇꯨꯔ ꯆꯨꯖꯥꯛꯇꯨꯖꯨ ꯌꯦꯡꯉꯨꯅꯦ ꯂꯣꯏꯃꯛ ꯀꯩꯅꯣ ꯇꯧ ꯄꯥꯝꯃꯨꯏꯌꯦꯕ ꯌꯥꯝ ꯐꯖꯟꯅ ꯄꯥꯜꯂ ꯑꯩꯅ ꯅꯍꯥꯟ ꯎꯔꯝꯕ ꯀꯥꯟꯗꯗꯤ ꯌꯥꯝ ꯐꯖꯟ ꯄꯥꯜꯂꯧꯕꯅꯦ ꯑꯗꯨꯒ ꯁꯟꯅꯥꯎ ꯑꯃ ꯑꯩꯅ ꯈꯟꯕꯅ ꯁꯟ ꯑꯗꯨ ꯁꯟꯅꯥꯎꯗꯣ ꯑꯣꯏꯗꯣꯏꯔꯥ ꯈꯪꯗꯦꯕ ꯑꯩꯅ ꯅꯍꯥꯟ ꯇꯥꯊꯣꯛꯑꯝꯕꯅꯦꯕꯢ ꯑꯗꯨꯒ ꯑꯁꯣꯝ ꯅꯥꯀꯟꯗ ꯑꯗꯨꯝ ꯆꯠ꯭ꯔꯦ ꯁꯔꯥꯡꯊꯦꯝ ꯂꯣꯝꯗꯩ ꯐꯥꯎꯗꯣꯛ꯭ꯔꯦꯅ ꯈꯜꯂꯦ ꯑꯗꯨꯃꯥꯏ ꯗꯣ ꯍꯟꯖꯜꯂꯒ ꯑꯃꯨ ꯆꯥꯏꯔꯥ ꯈꯪꯗꯦ
ꯆꯥꯔꯝꯅꯤ ꯍꯟꯖꯤꯂ ꯑꯃꯨꯛ ꯆꯝꯅꯤꯅ ꯁꯝꯗꯤ ꯐꯥꯎꯖꯔꯛꯄꯅꯤ
ꯑꯗꯩꯗꯤ ꯃꯣꯃꯣ ꯐꯝꯕꯒꯤ ꯄ꯭ꯂꯥꯟꯗꯨꯅ ꯀꯃꯥꯏꯅ ꯇꯧꯕ ꯑꯩꯈꯣꯏꯗꯨꯕꯨ ꯃꯣꯃꯣ ꯍꯥꯟꯅ ꯈꯔ ꯁꯦꯝꯃꯒ ꯇ꯭ꯔꯥꯏ ꯇꯧꯁꯦ ꯍꯥꯏꯕ
ꯇꯧꯁꯦ ꯑꯗꯨ ꯌꯥꯏꯌꯦ ꯄꯩꯁꯥ ꯈꯥꯏꯒꯠꯅꯁꯦ ꯑꯗꯨꯒ ꯂꯩꯔꯁꯦ ꯎꯝ
ꯒ꯭ꯔꯥꯏꯟꯗꯔꯁꯨ ꯂꯩꯕꯅꯤꯅ ꯇꯛꯈꯥꯏꯕ ꯈꯣꯠꯈꯥꯏꯕꯕꯨꯗꯤꯗꯤ ꯀꯩꯁꯨ ꯀꯨꯏꯔꯔꯣꯏꯗꯅ
ꯑꯗꯨ ꯄꯣꯠ ꯆꯩ ꯂꯩꯕ ꯈꯣꯠꯅꯕ ꯑꯗꯨ ꯍꯧꯅꯕꯗꯨꯁꯨ ꯏꯅꯝꯗ ꯂꯩꯕꯅꯤꯅ ꯃꯉꯣꯟꯗ ꯑꯗꯨꯝ ꯂꯧꯔꯁꯨ ꯌꯥꯏꯗꯅ
ꯎꯝ
ꯑꯗꯨ ꯍꯥꯡ ꯇꯧꯔꯁꯦ ꯄꯩꯁꯥ ꯈꯔ ꯈꯥꯏꯒꯠꯅꯔꯒ
ꯍꯣꯏ ꯃꯥꯅꯗꯤ ꯃꯥꯒꯤ ꯀꯩꯅꯣꯗꯣ ꯎꯝ ꯃꯃꯥꯡꯗ ꯐꯝꯃꯣ ꯍꯥꯏꯕ ꯃꯃꯥꯏ ꯃꯃꯥꯡꯗꯕ ꯐꯝꯗ꯭ꯔꯁꯨ ꯗꯨꯀꯥꯟ ꯃꯃꯥꯡꯗꯕ ꯐꯝꯗꯁꯨ ꯑꯩꯈꯣꯏꯒꯤꯗ ꯑꯗꯨꯝ ꯐꯝꯖꯔꯁꯨ ꯌꯥꯅꯤ ꯍꯥꯏꯕ ꯑꯩꯈꯣꯏꯒꯤꯁꯨ ꯑꯁꯨꯛ ꯌꯥꯝ ꯆꯥꯎꯔꯤꯁꯤꯕꯨ ꯑꯗꯨꯝ ꯑꯩꯈꯣꯏꯅ ꯕꯥꯔꯨꯅꯤꯗ ꯐꯝꯕꯒꯤ ꯇꯥꯏꯞꯇꯀꯣ
ꯎꯝ ꯊꯣꯡꯒꯥꯡꯒꯤꯗꯨꯗ ꯑꯗꯨꯝ ꯐꯝ ꯌꯥꯅꯤꯅꯦ ꯎꯝ ꯑꯩꯅ ꯍꯧꯛꯇ ꯍꯩꯅꯧ ꯑꯍꯨꯝ ꯈꯨꯜꯂꯝꯃ ꯀꯗꯥꯏ ꯊꯝꯃꯝꯃꯣ ꯈꯪꯗ꯭ꯔꯦ
ꯍꯩꯅꯧ ꯍꯩꯅꯧ ꯁꯔꯤꯛ ꯍꯩꯅꯧ ꯇꯥꯕ꯭ꯔ ꯌꯦꯡꯉꯣ ꯁꯔꯤꯛ ꯍꯩꯅꯧꯗꯗꯤ ꯃꯥꯅ ꯇꯤꯟ ꯆꯥꯗꯗꯤ ꯃꯥꯅꯕꯨ ꯏꯍꯥꯎ ꯍꯥꯎꯋꯤꯟ
ꯀꯩꯅꯣ ꯇꯧꯕ
ꯎꯝ ꯑꯁ ꯍꯟꯗꯛꯀꯤ ꯋꯥꯔꯜ ꯀꯞꯁꯤꯗꯤ ꯀꯩꯅꯣ ꯌꯦꯡꯒꯦꯅ ꯈꯜꯂꯒ ꯁꯨꯡꯌꯦꯡ ꯌꯦꯡ ꯐꯪꯗꯦ ꯌꯦꯡꯅꯤꯡꯕ ꯇꯥꯝ ꯑꯃꯠꯇꯁꯨ ꯇꯥꯗꯕ
ꯎꯝ ꯍꯌꯦꯡꯗꯤ ꯄꯨꯡ ꯃꯥꯄꯟꯅꯦꯗꯥꯏꯅꯦ
ꯃꯥꯅꯤ ꯑꯩꯁꯦ ꯋꯥꯔꯜ ꯀꯞ ꯍꯧꯔꯛꯄꯗꯗꯤ ꯄꯩꯁꯥ ꯊꯥꯒꯦ ꯊꯥꯒꯦꯅ ꯈꯜꯂꯝꯕꯅꯦꯕ ꯕꯤꯠ ꯁꯨꯝ ꯌꯥꯎꯔꯛꯇꯔ꯭ꯦ ꯗꯨꯝ ꯊꯥꯒꯤꯗꯔ꯭ꯦ ꯍꯥꯥ
ꯀꯥꯏ ꯊꯥꯗꯣꯏꯅꯣ ꯈꯡꯗꯦ ꯗꯨꯝ ꯊꯗꯣꯏꯅꯦꯕ
ꯑꯗꯨ ꯑꯩ ꯍꯪꯉꯛ ꯀꯦ ꯑꯗꯨꯒ ꯊꯥꯁꯤ ꯌꯥꯝ ꯊꯥꯗ꯭ꯔꯁꯨ ꯂꯨꯄꯥ ꯆꯥꯝ ꯆꯅꯤ ꯊꯥꯔ ꯂꯣꯏ
ꯎꯝ ꯂꯨꯄꯥ ꯆꯥꯝ ꯆꯥꯝ ꯊꯥ ꯌꯥꯅꯤ
ꯍꯣꯏ
ꯍꯨꯃꯥꯡꯅ ꯂꯣꯏꯔꯦꯍꯦ
ꯅꯪ ꯍꯣꯔꯦꯟ ꯀꯩ ꯀꯩ ꯂꯩꯔꯛꯇꯣꯏꯅꯣ
ꯈꯪꯗꯦ ꯀꯩ ꯀꯩ ꯂꯩꯗꯣꯏꯅꯣ ꯈꯣꯡꯒꯥ꯭ꯔꯎ ꯑꯝ ꯖꯣꯀꯤꯡ ꯑꯝꯗꯤ ꯂꯩꯔꯅꯤ
ꯈꯡꯒꯥꯎ ꯑꯃꯒ ꯖꯣꯒꯤꯡ ꯑꯃꯛꯀ ꯈꯨꯉꯨꯞꯇꯤ
ꯈꯣꯉꯨꯞꯇꯨꯅ ꯀꯣꯟꯅ ꯇꯞ ꯂꯩꯇꯥꯝꯅꯤꯅꯦ ꯄꯩꯁꯥ ꯂꯩꯇꯦ
ꯑꯣꯖꯥ ꯁꯦꯀꯦꯟꯍꯦꯟ ꯌꯣꯟꯕ ꯂꯥꯛꯑꯦ ꯈꯣꯡꯎꯞ ꯁꯦꯀꯦꯟꯍꯦꯟ ꯃꯌꯥꯝ ꯌꯣꯟꯕ ꯂꯥꯛꯑꯦ ꯀꯥꯏꯅꯒ ꯍꯥꯏꯒꯤꯝꯅꯤ
ꯎꯝ
ꯅꯨꯡꯁꯤꯠꯀꯗꯤ ꯌꯥꯝꯅꯕꯨ ꯁꯤꯠꯂꯤꯅꯦ ꯇꯧꯔꯤꯁꯤꯗꯤ ꯑꯁ ꯁꯟꯗꯦ ꯑꯣꯏꯕꯖꯤꯃꯨꯛ ꯅꯨꯡꯉꯥꯏꯕ ꯑꯅꯤ ꯁꯨꯗꯔ꯭ꯦ ꯀꯩꯅꯣ ꯁꯝꯕ꯭ꯔꯨꯖꯤꯅ ꯁꯤꯗ ꯑꯃꯃꯨꯛ ꯊꯣꯛꯂꯛꯑꯦ ꯍꯥꯏꯕꯁꯦ ꯅꯪꯁꯨ ꯇꯧꯕ꯭ꯔꯕ ꯁꯝꯕ꯭ꯔꯨꯁꯦ ꯄꯪꯊꯣꯛꯇ ꯊꯣꯛꯏꯖꯦ
ꯇꯧꯋꯦ ꯑꯩꯖꯨ ꯆꯤꯝꯕꯥꯜ ꯃꯌꯥꯁꯤꯗ ꯁꯝꯕꯔꯨ ꯃꯌꯥꯝ ꯊꯣꯛꯑꯦ
ꯑꯩꯅꯅꯦ ꯈꯨꯠꯇꯪꯗ ꯀꯌꯥꯝ ꯁꯨꯔꯦ ꯆꯟ ꯌꯥꯡꯈꯩꯃꯨꯛ ꯁꯨꯔꯝꯗꯧ ꯃꯥꯜꯂꯦ ꯈꯨꯠꯇꯪꯗ ꯁꯝꯕ꯭ꯔꯨ
ꯀ
ꯄꯡꯊꯣꯡꯗ ꯊꯣꯡꯕ ꯄꯤꯛꯇ꯭ꯔꯨ ꯄꯤꯛꯇ꯭ꯔꯨ ꯄꯤꯛꯇ꯭ꯔꯨ ꯃꯌꯥꯝꯖꯦ
ꯎꯝ
ꯁꯤꯗꯁꯨ ꯑꯃ ꯊꯣꯛꯈ꯭ꯔꯦ ꯗꯁꯨ ꯑꯃ ꯊꯣꯛꯈ꯭ꯔꯦ ꯍꯟꯇꯛꯀꯤ ꯑꯅꯤꯗꯤ ꯊꯣꯛꯑꯦ ꯑꯗꯒꯤꯗꯤ ꯃꯣꯃꯣ ꯃꯣꯃꯣꯅꯦ ꯑꯗꯨꯒ ꯁꯨꯞꯀꯥ
ꯎꯝ
ꯊꯨꯞ ꯁꯨꯞꯄꯨꯗꯤ ꯄꯪꯍꯥꯎ ꯍꯥꯎꯕꯅꯤꯗꯥ
ꯁꯨꯞꯀꯤ ꯄꯦꯀꯦꯠ ꯂꯩꯕꯗꯣ
ꯑꯥ ꯑꯗ ꯃꯣꯏꯅ ꯑꯥ ꯃꯣꯏꯒꯤ ꯀꯩꯅꯣ ꯑꯅꯟ ꯎꯝ ꯂ ꯅꯣꯏꯒꯤ ꯅꯅꯥꯎꯅꯨꯄꯤ ꯂꯝꯂꯣꯡꯗ ꯂꯩꯕꯤꯗꯣ
ꯎꯝ
ꯑꯩꯈꯣꯏꯐꯝ ꯇꯥꯔꯒꯗꯤ ꯃꯥ ꯀꯛ ꯀꯛ ꯀꯛꯂꯛꯀꯦꯌꯦ
ꯁꯨꯞꯂꯣ ꯍꯥꯏꯖꯦ
ꯅꯠꯇꯦꯍꯦ ꯃꯣꯃꯣ ꯀꯩꯀꯥꯗꯣ ꯃꯣꯏꯒꯤꯖꯨꯠ ꯑꯗꯨꯝ ꯂꯩꯔꯒ ꯑꯣꯗꯔ ꯇꯧꯔꯒ ꯆꯥꯏꯗꯅ ꯑꯗꯣ ꯑꯗꯨꯝ ꯗꯃꯥꯝ ꯗꯃꯥꯝ ꯀꯛꯄꯤꯒꯦꯌꯦ ꯐꯝꯃꯣꯏ ꯑꯗ ꯗꯤꯂꯤꯚꯔꯤꯗꯨꯅ ꯅꯣꯏ ꯑꯅꯥꯎ ꯑꯇꯣꯝꯕꯤꯗꯣ ꯇꯧꯍꯜꯂꯣꯏꯔꯦ
ꯎꯝ
ꯗꯤꯂꯤꯚꯔꯤ ꯆꯥꯔꯖ ꯍꯞꯄꯤꯔꯒ
ꯎꯝ ꯑꯗꯨ ꯌꯥꯏꯌꯦ
ꯋꯥꯥꯛꯀꯤꯡ ꯆꯦꯟꯕꯗꯣ
ꯎꯝ
ꯂꯦꯞꯄꯒꯅ ꯍꯦꯟꯅ ꯋꯥꯈꯠꯂꯦ ꯍꯥꯏꯕ ꯍꯧꯖꯤꯛꯀꯥꯟꯗꯤ
ꯋꯥꯏꯌꯦ
ꯍꯣꯏ ꯂꯦꯞꯄꯒ ꯁꯨꯝ ꯆꯠꯂ ꯂꯩꯕꯗꯣ ꯑꯗꯨꯅ ꯍꯦꯟꯅ ꯈꯣꯡꯒꯖꯦ ꯆꯤꯛ ꯆꯤꯛ ꯂꯥꯎꯈꯠꯂꯒ ꯋꯥ__ ꯈꯜꯂꯦ ꯍꯥꯏꯕ ꯆꯦꯟꯕꯗꯨꯅꯕꯨ ꯍꯦꯟꯅ ꯅꯨꯡꯉꯥꯏ ꯈꯜꯂꯤ
ꯍꯣꯔꯦꯟꯒꯤꯁꯨ ꯑꯗꯨꯃꯥꯏꯅ ꯇꯧꯁꯦ ꯉꯔꯥꯡꯒꯤ ꯑꯗꯨꯃꯥꯏꯅ ꯑꯅꯤꯔꯛ ꯍꯜꯂꯦꯗꯅ
ꯎꯝ
ꯑꯗꯨꯒ ꯀꯩꯅꯣꯒꯤ ꯂꯝꯕꯤꯗꯨꯗ ꯑꯗꯨꯝ ꯁꯝꯊꯔꯒ ꯆꯠꯈꯤꯕ ꯅꯪ ꯉꯔꯥꯡ ꯑꯗ ꯂꯩꯍꯧꯔꯦ ꯍꯥꯥ
ꯆꯩꯔꯥꯎ ꯆꯤꯡꯗ ꯑꯣꯏꯅꯥ ꯇꯧꯖꯤꯔꯕ
ꯆꯩꯔꯥꯎ ꯆꯤꯡ ꯍꯥꯏꯖꯦ ꯀꯔꯝꯕꯅꯣ
ꯁꯤꯒꯤ ꯆꯩꯔꯥꯎ ꯆꯤꯡ ꯀꯥꯐꯝꯖꯦ ꯁꯤꯗ ꯍꯟꯒꯠ ꯍꯟꯗ ꯑꯅꯤꯔꯛ ꯑꯍꯨꯝꯛ ꯆꯠ ꯌꯥꯅꯤ
ꯆꯩꯔꯥꯎ ꯆꯤꯡ ꯍꯥꯗꯤ ꯑꯣ
ꯍꯧꯖꯤꯛ ꯆꯦꯟꯗꯔꯛ ꯅꯨꯡꯉꯥꯏꯅꯤꯌꯦ
ꯆꯦꯟꯗꯕꯗꯨꯅꯦ ꯅꯥꯔꯤꯖꯦ ꯈꯣꯡ
ꯎꯝ
ꯁꯨꯝ ꯀꯩꯅꯣꯗ ꯆꯦꯟꯊꯔꯛꯄꯗꯨꯅ ꯋꯥꯗ꯭ꯔꯁꯨꯅꯦ ꯈꯣꯡꯗꯗꯤ ꯌꯥꯝ ꯄꯥꯜꯂꯦꯕ
ꯑꯝ
ꯑꯗꯨꯅ ꯁꯔꯨꯗ ꯄꯥꯜꯂꯦ ꯍꯥꯏꯕ ꯈꯣꯡꯗꯣ ꯑꯩ ꯅꯍꯥꯟꯁꯤ ꯈꯨꯔꯨꯒꯤ ꯁꯔꯨꯖꯤꯁꯨ ꯅꯥꯔꯤꯌꯦ ꯑꯗꯨꯗꯩꯗꯤ ꯇꯨꯁꯟꯒꯤꯕꯗꯣ ꯑꯗꯨꯒꯤ ꯃꯥꯜꯂꯦꯕ ꯂꯣꯏ ꯈꯥꯝꯇꯦꯛ ꯈꯥꯝꯇꯦꯛ ꯑꯒ
ꯑꯣꯏꯔꯝꯒꯅꯤ
ꯇꯥꯂꯕ ꯆꯥꯕ ꯂꯦꯞꯄꯕ꯭ꯔꯣ ꯅꯪ
ꯆꯥꯗ꯭ꯔꯦ ꯆꯥꯗ꯭ꯔꯦ ꯏꯟꯖ ꯇꯞꯆꯕꯤ ꯑꯣꯏꯔꯦ ꯌꯥꯝ
ꯅꯪꯒꯤꯗꯣ ꯄꯩꯁꯥ ꯂꯩꯇꯕꯩ ꯃꯥꯜꯂꯦꯗ ꯅꯪꯒꯤꯗꯨꯗꯤ ꯑꯩꯅ ꯑꯣꯛ ꯆꯥꯗ꯭ꯔꯦ ꯑꯣꯛ ꯆꯥꯗ꯭ꯔꯦ ꯍꯥꯏꯕꯒꯨꯝꯕ
ꯃꯄꯥꯟꯊꯣꯛ ꯇꯟꯕꯩꯅꯤ ꯏꯕꯦꯝꯃ
ꯑꯗꯨꯅꯦ ꯍꯥꯏꯖꯦ
ꯃꯄꯥꯟ ꯊꯣꯛ ꯇꯟꯗꯅ ꯆꯗꯕ
ꯈꯪꯗꯦꯗ ꯍꯟꯇꯛ ꯀꯥꯂꯦꯟꯁꯤꯗꯤ ꯀꯩꯅꯣ ꯆꯥꯛꯁꯦ ꯑꯗꯨꯝ ꯆꯥ ꯌꯥꯏꯕꯣ ꯃꯃꯥꯡ ꯀꯥꯂꯦꯟꯗꯤ ꯆꯥꯛ ꯆꯥꯕ ꯁꯨꯡꯌꯥ ꯌꯥꯗꯕꯅꯦ ꯑꯗꯦ ꯍꯟꯗꯛ ꯀꯥꯂꯦꯟꯗꯤ ꯑꯗꯨꯝ ꯆꯥꯥꯁꯜꯂꯤꯒꯤ ꯆꯜꯂꯦ ꯍꯥꯏꯕ ꯀꯃꯥꯏ ꯇꯧꯔꯤ ꯖꯠꯅꯣ ꯀꯃꯥꯏꯅ ꯇꯧꯔꯤꯕ ꯖꯥꯅꯣ ꯑꯁꯤꯕꯨ ꯅꯪ ꯏꯁꯩ ꯁꯛꯄ ꯌꯥ ꯑ ꯅꯪ ꯏꯁꯩ ꯁꯛꯄ ꯌꯥꯝ ꯍꯩꯗꯥꯏꯅꯦ ꯏꯁꯩ ꯑꯃꯇ ꯁꯛꯂꯨ ꯋꯥꯛꯀꯤꯡ ꯆꯦꯟꯕꯗꯥ ꯗꯤ ꯌꯥꯝ ꯂꯥꯎ ꯂꯥꯎꯗꯅ ꯆꯦꯟꯗ ꯈꯣꯟ ꯐꯍꯟꯗ ꯌꯥꯗ꯭ꯔꯦ ꯀꯥꯏꯅ ꯇꯧꯔꯒ
ꯁꯨꯞꯆꯟꯖꯤꯔꯣ
ꯁꯨꯞꯆꯟꯖꯦ ꯋꯥ ꯋꯥ ꯋꯥ ꯍꯥꯏꯔꯛꯀꯦ ꯑꯗꯨꯒ ꯑꯩꯅ ꯇꯥꯂꯤꯌꯥ ꯇꯥꯂꯤꯌꯥ ꯇꯥꯂꯤꯌꯥ
ꯅꯪꯅ ꯏꯁꯩ ꯁꯛꯅꯔꯤꯗꯣ ꯑꯗꯨꯗꯣ ꯅꯪꯅ ꯅꯍꯥꯟ ꯑꯃꯨꯛ ꯑꯗꯨꯝ ꯄꯥꯏꯔꯝꯕꯗꯨꯔꯣ
ꯍꯣꯏ
ꯅꯍꯟꯃꯨꯛ ꯑꯟ ꯀꯔꯤ ꯖꯦꯝꯁ ꯁꯥꯏꯈꯣꯝ ꯍꯥꯏꯕ꯭ꯔꯥ ꯑꯃ ꯀꯩꯅꯣ ꯇꯧꯕꯗꯣ ꯍꯥꯡꯕꯗꯣ ꯔꯦꯗꯤꯑꯣ ꯇꯧꯕꯗꯣ
ꯗꯥꯏꯃꯟ ꯔꯦꯗꯤꯑꯣꯒꯤꯔꯣ
ꯍꯣꯏ
ꯎꯝ
ꯃꯣꯏꯅ ꯇꯧꯔꯤꯀꯥꯟꯗ ꯑꯗꯨꯝ ꯄꯥꯏꯕꯗꯣ ꯅꯠꯇ꯭ꯔꯕ ꯑꯗꯨꯗꯣ
ꯎꯝ ꯅꯇꯦꯍꯦ ꯑꯗꯨꯗꯤ ꯌꯨꯇꯌꯨꯞꯅꯤ ꯑꯗꯨꯅ ꯌꯨꯇꯨꯞ ꯂꯥꯢꯐ
ꯑꯣ ꯃꯥꯁꯨ ꯑꯐꯥꯎꯕ ꯃꯤꯅꯤꯅ ꯃꯃꯤꯡ ꯄꯟꯕꯗꯤ ꯌꯥꯕ ꯅꯠꯇ꯭ꯔꯣ
ꯌꯥꯕꯅꯦ ꯍꯩꯀ꯭ꯔꯨꯖꯝ ꯍꯥꯏꯕ
ꯑꯣ ꯍꯦꯀ꯭ꯔꯨꯖꯝ
ꯎꯝ ꯑꯦꯡꯀꯔ ꯑꯐꯥꯎꯕꯅꯦ
ꯃꯥꯁꯦ
ꯎꯝ
ꯃꯣꯏ ꯃꯌꯨꯝꯗꯒ ꯀꯩꯅꯣ ꯊꯥꯏꯌꯦ ꯆꯦꯡꯒꯨꯝ ꯇꯅꯒ ꯇꯧꯋꯦꯕ ꯕꯤꯗꯤꯌꯣꯒ ꯅꯍꯥꯟ ꯀꯩꯅꯣꯗ ꯎꯔꯝꯃꯦꯕ ꯐꯦꯁꯕꯨꯛ ꯇ ꯐꯦꯁꯕꯨꯛꯇ ꯎꯔꯤꯅꯦ ꯃꯌꯨꯝꯗꯗꯤ ꯅꯨꯡꯉꯥꯏ ꯃꯥꯜꯂꯦꯗ
ꯅꯨꯡꯉꯥꯏꯕꯅꯤ